ꯍꯂꯣ
ꯚꯏ
ꯀꯩꯗꯧꯔꯃꯤꯅꯣ ꯅꯪꯒꯣ
ꯁꯨꯝ ꯍꯤꯞꯄꯝꯕꯅꯤꯗ
ꯅꯪ ꯑꯁ ꯀꯩꯀꯩ ꯇꯧꯔꯒ ꯂꯩꯔꯤꯕ ꯌꯨꯝꯗ
ꯌꯨꯝꯗ ꯀꯤꯞꯄꯒ ꯈꯣꯠꯂꯒ ꯑꯗꯨꯝ ꯆꯥ ꯑꯇꯣꯝꯗ ꯑꯗꯨꯝ ꯇꯧꯔ ꯂꯩꯔꯦ ꯑ ꯇꯣꯄ
ꯌꯨꯝꯒꯤ ꯏꯃꯥ ꯏꯄꯥꯒꯤ ꯑꯍꯜ ꯂꯃꯟꯉꯥꯏꯒꯤ ꯃꯇꯦꯡ ꯀꯇꯤ ꯇꯧꯗ꯭ꯔꯕꯣ ꯅꯪꯕꯣ
ꯃꯇꯦꯡ ꯇꯧꯋꯦ ꯗ ꯑꯗꯨꯗꯤ
ꯑ ꯀꯩ ꯀꯩ ꯀꯩ ꯀꯩ ꯀꯩ ꯀꯩ ꯍꯣꯟꯅꯔ ꯦ ꯅꯪꯕꯣ ꯍꯧꯖꯤꯛꯀꯥꯟꯁꯤꯕꯣ
ꯍꯧꯖꯤꯛꯀꯥꯟ ꯀꯩꯅꯣ ꯇꯧꯔꯤ ꯑꯩꯗꯣ ꯏꯃꯥ ꯏꯄꯥꯒꯤ ꯃꯇꯦꯡꯗꯣ ꯄꯥꯡꯉ ꯈꯣꯠꯂꯒ ꯁ ꯇꯦꯛ ꯇꯦꯛ ꯁꯨꯝ ꯑꯗꯨꯃꯥꯏꯅ ꯇꯧꯔꯤ ꯅꯪꯗꯤ ꯀꯩꯀꯩ ꯍꯣꯠꯅꯩꯒꯦ
ꯎꯝ ꯍꯣꯁꯇꯦꯜꯗ ꯁꯨꯝ ꯂꯩꯇ ꯍꯣꯁꯇꯦꯜꯗ ꯂꯩꯔꯗꯤ ꯅꯪ ꯑꯦꯛꯖꯥꯝ ꯃꯆꯥ ꯃꯆꯥ ꯀꯩꯀꯥ ꯑꯦꯛꯖꯥꯝ ꯂꯥꯛꯄꯗꯣ ꯊꯥꯒꯦꯅ ꯁꯨꯝ ꯇꯧꯔꯒ ꯀꯣꯆꯤꯡ ꯆꯠꯂꯒ ꯁꯨꯝ ꯂꯩ
ꯑꯣ ꯌꯥꯝ ꯐꯩ ꯌꯥꯝ ꯐꯩ ꯑꯗꯨꯃꯥꯏꯅ ꯑꯦꯛꯖꯥꯝ ꯅꯨꯡ ꯊꯥꯖꯤꯟꯕ ꯈꯣꯠꯆꯤꯟꯕ ꯇꯧꯕꯗꯣ
ꯎꯝ ꯀꯩꯅꯣ ꯇꯧꯕꯅꯤꯅ ꯑꯩꯁꯦ ꯀꯩꯅꯣꯝ ꯍꯥꯏꯒꯦ ꯇꯧꯕꯅꯤ ꯅꯉꯣꯟꯗ
ꯎ
ꯑꯩꯈꯣꯏ ꯑꯩꯈꯣꯏ ꯏꯃꯥꯟꯉꯩ ꯃꯃꯥꯡꯗ ꯑꯩꯈꯣꯏ ꯍꯥꯏ ꯁ꯭ꯀꯨꯜ ꯂꯥꯏꯞꯇ ꯐꯂꯕ ꯀꯥꯡꯕꯨꯗꯣ
ꯑꯣ
ꯄꯨꯟꯗꯕꯁꯨ ꯀꯨꯏꯔꯦ ꯑꯗꯣ ꯑꯩꯈꯣꯏꯁꯦ ꯃꯇꯝ ꯑꯃ ꯊꯥꯅꯔꯒ ꯃꯐꯝ ꯑꯃ ꯀꯔꯝꯕ ꯍꯥꯏꯗꯤ ꯃꯐꯝ ꯑꯩꯈꯣꯏꯒꯤ ꯐꯖꯕ ꯃꯐꯝ ꯂꯩꯗꯅ ꯍꯥꯏꯗꯤ ꯂꯣꯛꯇꯥꯛ ꯄ ꯂꯩꯔꯤ ꯂꯩꯃꯔꯥꯝ ꯂꯩꯔꯤ ꯑꯗꯩ ꯈꯣꯡꯆꯣꯝ ꯋꯥꯔ ꯃꯦꯃꯣꯔꯤꯌꯦꯜ ꯂꯩꯔꯤ ꯑꯗꯩꯒꯥ ꯀꯁꯤꯤꯡ ꯀ ꯃꯅꯥꯝ ꯂꯩꯗꯅ ꯑꯩꯈꯣꯏ ꯃꯌꯥꯝ ꯁꯨꯝ ꯄꯨꯜꯂꯒ ꯀꯥꯏꯗꯅꯣ ꯑꯃ ꯁꯨꯝ ꯆꯥꯛ ꯆꯔꯥ ꯑꯃ ꯆꯥꯔꯒ ꯌꯦꯟꯖꯥꯡ ꯍꯥꯏꯗꯤ ꯌꯦꯟꯖꯥꯡ ꯌꯦꯜꯂ ꯉꯥꯔ ꯁꯟ ꯑꯃ ꯊꯣꯡꯉꯒ ꯆꯥꯔꯒ ꯄꯨꯜꯂꯞ ꯆꯠꯁꯦꯠ ꯁꯤꯅꯤ ꯑꯩꯅ ꯍꯥꯏꯅꯤꯡꯉꯤꯁꯦ
ꯌꯦꯅꯦꯕꯏ ꯝ
ꯑꯗꯣ
ꯑ ꯑꯗꯨ ꯃꯥ ꯄꯨꯟꯕꯁꯤ ꯎꯝ
ꯍꯥꯏꯔꯣ ꯍꯥꯏꯔꯣ
ꯄꯨꯟꯕꯁꯤ ꯈꯪꯗꯦꯅꯦ ꯀꯥꯏꯗ ꯄꯨꯟꯕꯅ ꯈꯔ ꯅꯨꯡꯉꯥꯏꯗꯣꯏ ꯖꯥꯠꯅꯣ
ꯑꯗꯨꯅꯤꯅꯦ ꯃꯐꯝ ꯃꯐꯝꯁꯦ ꯑꯩꯅ ꯁꯨꯝ ꯈꯟꯕꯗ ꯍꯥꯏꯗꯤ ꯂꯣꯛꯇꯥꯛꯇꯒ ꯂꯣꯛꯇꯥꯛꯁꯦ ꯌꯥꯝ ꯐꯖꯅꯗꯤ ꯍꯥꯏ ꯑꯗꯣ ꯂꯣꯛꯇꯥꯛ ꯄꯥꯠꯇ ꯑꯣꯏꯅ ꯆꯠꯁꯤꯔꯥ ꯅꯠꯇ꯭ꯔꯒ ꯃꯐꯝꯗꯤ ꯑꯃꯈꯛꯇꯗꯤ ꯆꯠꯂꯒꯨꯝꯁꯦ ꯍꯥꯏꯗꯤ ꯃꯐꯝ ꯑꯅꯤ ꯑꯍꯨꯝꯗꯤ ꯆꯁꯤ
ꯌꯥꯏꯌꯦ ꯌꯥꯏꯌꯦ ꯑꯃꯥꯏ ꯀꯣꯆꯦ
ꯂꯣꯛꯇꯥꯛ ꯄꯥꯠꯁꯦ ꯅꯪꯅꯤ ꯑꯩꯈꯣꯏ ꯏꯃꯥꯟꯅꯍꯣꯏꯗꯣ ꯍꯥꯏꯗꯤ ꯃꯥꯥꯏ ꯃꯥꯒꯤ ꯅꯝꯕꯔꯁꯨ ꯌꯥꯎ ꯌꯥꯎ ꯌꯥꯎ ꯁꯨ ꯌꯥꯎꯋꯤ ꯑꯗꯣ ꯍꯟꯗꯣꯛ ꯍꯟꯖꯤ ꯇꯧꯅꯔꯒ
ꯑꯣꯏꯣꯏ ꯌꯥꯏꯌꯦ ꯌꯥꯏ ꯌꯥꯗ
ꯍꯥꯏꯗꯤ ꯆꯠꯄꯁꯦ ꯃꯊꯪ ꯊꯥꯗꯒꯨꯝꯕ ꯇꯧꯖꯩ
ꯌꯥꯏꯌꯦꯦ ꯌꯥꯏꯌꯦꯦ ꯏꯈꯤꯊꯪ ꯊꯥꯗ ꯆꯠꯂꯁꯤ
ꯍꯧꯖꯤꯛꯇꯤ ꯂꯧꯁꯤꯡꯒꯤ ꯃꯇꯝ ꯑꯣꯏꯕꯅꯤꯅ ꯂꯧꯁꯤꯒꯤ ꯊꯕꯛ ꯈꯤꯇꯪ ꯆꯤꯟꯅꯕꯒ ꯁꯪ ꯀꯗꯔꯄ ꯇꯥꯏ ꯃꯃꯩꯗꯅ
ꯍꯧꯖꯤꯛꯇꯤ ꯂꯧ ꯀꯩꯅꯣꯒꯤ ꯃꯇꯝꯅꯤ ꯂꯧ ꯆꯠꯄꯛꯄ ꯂꯄꯥꯛ ꯏꯪꯈꯥꯡꯒꯤ ꯃꯇꯝꯅꯤꯅ ꯍꯧꯖꯤꯛꯇꯤ ꯊꯕꯛꯁꯤ ꯆꯤꯟꯅꯕ ꯃꯤ ꯃꯈꯩꯁꯦ
ꯑꯥ
ꯑꯗꯨꯅ ꯍꯣꯏ ꯈꯤꯇꯪ ꯀꯣꯝꯃꯀꯥꯟꯗ ꯀꯣꯛ ꯆꯠꯂꯁꯤ ꯑꯩꯈꯣꯏ ꯃꯈꯩ ꯈꯟꯅꯔꯒ
ꯑꯗꯣ ꯅꯪ ꯋꯥꯈꯜꯗ ꯀꯩꯀꯩ ꯂꯩ ꯆꯠꯅꯤꯡꯒꯦ ꯀꯥꯏ ꯀꯥꯏ ꯆꯠꯅꯤꯡꯒꯦ ꯑꯝꯇ ꯍꯥꯏꯌꯨꯗꯅ
ꯑꯩꯗꯤ ꯅꯣꯔꯠ ꯏꯁꯁꯤ ꯆꯠꯄ ꯌꯥꯝ ꯄꯥꯝꯕ
ꯑ
ꯅꯨꯔꯤ ꯆꯥꯏꯁꯦ ꯅꯪꯗꯤ ꯀꯩꯀꯩ ꯂꯝ ꯆꯅꯤꯡꯒꯦ
ꯍꯥꯏꯖ ꯑꯗꯨꯝ ꯅꯣꯔꯠ ꯏꯁꯀꯤ ꯍꯥꯏꯗꯤ ꯊꯋꯥꯡꯒꯨꯝꯕꯀꯣ ꯍꯥꯏꯗꯤ ꯅꯪ ꯃꯜ ꯀꯂ ꯁꯤꯂꯣꯡ ꯂꯩꯔꯗꯅ ꯑꯔꯨꯅꯥꯥꯆ ꯧꯁꯨ ꯑꯗꯨꯝ ꯐꯖꯩ ꯑꯩꯅ ꯍꯥꯏ
ꯍꯧꯖꯔ
ꯑꯗꯨꯗ ꯑꯩꯈꯣꯏꯒꯤ ꯅꯛꯅꯥ ꯂꯩꯔꯤꯕ ꯀꯩꯅꯣꯝꯗꯤ ꯑꯁꯥꯝꯒꯤ ꯀꯖꯩꯔꯦꯡꯒꯁꯦ ꯏꯆꯦꯜ ꯄꯥꯛꯁꯦ ꯁꯤꯕꯨꯗꯤ ꯆꯠꯂꯨꯔꯦ ꯑ ꯃꯣꯏꯁꯨ ꯑꯗꯨꯝ ꯍꯥꯏꯗꯤ ꯎ ꯋꯥ ꯀꯌꯥꯕꯨꯗꯤ ꯂꯝꯕꯤ ꯊꯣꯡꯕꯕꯨꯗꯤ ꯐꯖꯅ ꯅꯨꯡꯉꯥꯏ ꯆꯠꯈꯤꯕꯒꯤ ꯂꯝꯕꯤ ꯑꯩꯈꯣꯏꯗꯤ ꯃꯈꯥ ꯆꯂꯦꯕ
ꯑꯣ
ꯀꯃꯥꯏꯅ ꯆꯠꯀꯦ ꯍꯥꯏ ꯀꯥꯟꯗ ꯑꯩꯈꯣꯏꯁꯦ ꯑꯩꯈꯣꯏꯒꯤ ꯑꯩꯈꯣꯏ ꯁꯤꯒꯤ ꯑꯣꯏꯅ ꯑꯩꯈꯣꯏꯒꯤ ꯂꯝꯗꯝꯁꯤꯒꯤ ꯑꯣꯏꯅ ꯑꯇꯣꯞꯄ ꯂꯝ ꯑꯃꯗꯒꯤ ꯂꯝ ꯑꯃꯗ ꯆꯠꯄꯒꯤ ꯇ꯭ꯔꯥꯟꯄ ꯒꯥꯔꯤ ꯃꯌꯥꯝ ꯆꯦꯜꯂꯦꯕ ꯕꯁ ꯍꯣ ꯋꯤꯡꯒꯔꯣ ꯑꯃ ꯆꯦꯜꯂꯦꯕ ꯑ ꯆ ꯁꯦꯝꯕꯁꯦ ꯑꯩꯈꯣꯏꯅ ꯇꯤꯛꯀꯦꯠ ꯇꯀꯦ ꯁꯃꯣꯏꯗꯅ ꯑꯣꯟꯂꯥꯏꯟ ꯕꯨꯛꯀꯤꯡ ꯅꯠꯇ꯭ꯔꯒ ꯏꯁꯥꯃꯛ ꯆꯠꯂꯒ ꯇꯧꯔꯨꯔꯅꯤꯗꯅ
ꯍꯣꯏ
ꯕꯔꯥꯕꯨꯗꯤ ꯀꯩꯅꯣꯝꯃꯛꯇ ꯂꯧꯋꯤꯗ ꯑꯩꯈꯣꯏꯅ ꯁꯤꯗꯒꯤꯅ ꯑꯁꯥꯝ ꯆꯣꯠꯄꯁꯦ ꯂꯨꯄꯥ ꯂꯤꯁꯤꯡ ꯑꯃꯈꯛꯇ ꯂꯧꯋꯦꯕ
ꯑꯣ ꯑꯗꯨꯝ ꯃꯈꯥꯗ ꯆꯠꯄ ꯖꯔꯅꯤꯗꯨꯁꯨ ꯑꯗꯨ ꯅꯨꯡꯉꯥꯏ ꯀꯩꯒꯤꯅꯣ ꯍꯥꯏꯒꯥꯟꯅ ꯁꯨꯝ ꯌꯦꯡꯕ ꯈꯣꯠꯄ ꯂꯝꯃꯤꯠ ꯇꯃꯤꯟ ꯌꯦꯡꯉꯥꯟ ꯂꯩꯔꯦ ꯃꯈꯥꯗꯅ ꯑꯃꯨꯛ ꯍꯦꯟꯅ ꯅꯨꯡꯉꯥꯏꯕꯅꯦ
ꯑꯗꯨꯅꯦ ꯃꯈꯥ ꯆꯠꯄꯁꯦ ꯀꯩꯅꯣ ꯑꯩꯈꯣꯏꯒꯤꯗꯤ ꯌꯥꯝ ꯅꯨꯡꯉꯥꯏꯁꯤꯅ ꯑꯃꯨꯛ ꯆꯤꯟꯅ ꯊꯥꯏꯅꯒꯤ ꯑꯍꯟ ꯑꯩꯈꯣꯏ ꯂꯝꯗꯝꯁꯤꯒꯤ ꯍꯥꯏꯔꯨꯔꯗꯤ ꯐꯖꯕ ꯍꯥꯏꯔꯗꯤ ꯆꯤꯟꯅ ꯆꯤꯡꯅꯒ ꯄꯟ ꯀꯣꯏꯕ ꯍꯥꯏꯌꯦꯕ ꯄꯟ ꯉꯥꯛꯄ ꯄꯟ ꯀꯣꯏꯕ ꯀꯥꯟꯗ ꯍꯥꯏꯗꯤ ꯁꯤꯒꯋꯥꯟ ꯃꯥꯄꯟ ꯅꯒ ꯈꯥꯖꯂ ꯂꯩ ꯌꯥꯅ ꯑꯗꯨꯝ ꯁꯤꯁꯦ ꯌꯥꯝ ꯍꯥꯏꯅꯔ ꯂꯩꯌꯦꯕ ꯑꯍꯟꯁꯤꯅ ꯏꯗꯤ ꯃꯀꯥꯖꯥ ꯀꯌꯥ ꯍꯥꯏꯒꯅ ꯀꯃꯥꯏꯅ ꯆꯠꯀꯅꯤ ꯍꯥꯏ ꯀꯥꯟꯗ ꯑꯩꯈꯣꯏꯅ ꯑꯍꯥꯟꯕꯗ ꯑꯗꯒꯤ ꯕꯁ ꯇꯣꯡꯕ ꯍꯧꯕꯗꯒꯤ ꯑꯩꯈ ꯑꯩꯈꯣꯏꯁꯦ ꯑꯌꯨꯛꯀꯤ ꯄꯨꯡ ꯄꯟꯆꯥꯌꯦꯗꯤ ꯕꯁ ꯇꯣꯡꯉꯅꯦꯕ ꯑꯗꯨꯗꯤ ꯄꯨꯡ ꯇꯔꯥꯃ ꯈꯥꯏ ꯁ꯭ꯋꯥꯏꯗ ꯁꯤꯗ ꯁꯦꯛꯃꯥꯏꯅ ꯂꯩꯕ ꯍꯥꯏꯗꯤ ꯁꯦꯛꯃꯥꯏ ꯉꯥꯔꯤꯒꯅ ꯍꯥꯏꯅꯕ ꯑꯐꯥꯎꯕ ꯂꯝ ꯑꯃ ꯂꯩꯕ ꯊꯥꯏꯅ
ꯑꯣ ꯑꯗꯨ ꯑꯗꯨꯝ ꯅꯨꯡꯗꯤ ꯅꯨꯡꯉꯥꯏꯕꯅꯤꯅ ꯕꯁ ꯇꯣꯡꯉꯁꯨ ꯑꯃ ꯀꯟꯅꯣ ꯇꯧꯔꯁꯨ ꯑꯃ ꯇꯧꯔꯁꯨ ꯑꯃ ꯇꯧꯔꯁꯨ ꯍꯥꯏꯗꯤ ꯑꯗꯨꯝ ꯖꯔꯅꯤꯁꯦꯀꯣ
ꯎꯝ ꯑꯗꯨꯝ ꯅꯨꯡꯉꯥꯏꯖꯦ ꯑꯗꯨꯗꯤ ꯖꯔꯅꯤꯁꯦ ꯃꯈꯟ ꯃꯈꯜꯕ ꯃꯈꯥꯗ ꯆꯠꯄꯒꯤ ꯃꯊꯗ ꯆꯠꯄꯒꯤ ꯈꯦꯠꯅꯕꯁꯦ ꯍꯥꯏꯗꯤ ꯃꯊꯛꯀꯤꯅ ꯑꯃꯨꯛ ꯉꯥꯏꯍꯥꯛꯇꯪ ꯁꯠ ꯂꯥꯎꯅ ꯄꯥꯏꯈꯤꯕꯅꯤ ꯃꯈꯥꯒꯤꯅ ꯑꯃꯨꯛ ꯍꯥꯏꯕꯗꯤ ꯄ ꯁꯤꯔꯣꯅꯤ ꯌꯥꯥꯏ ꯇꯥꯏ ꯍꯥꯏꯗꯤ ꯀꯩ ꯍꯥꯏꯅꯤ
ꯍꯣꯏ ꯖꯔꯅꯤ ꯁꯥꯡꯅ ꯆꯠꯄꯒꯤ ꯅꯨꯡꯉꯥꯏꯕ ꯍꯥꯏꯗꯣ
ꯎꯝ
ꯎꯝ
ꯁꯤꯗ ꯑꯩꯈꯣꯏꯒꯤ ꯊꯦꯡꯅꯔꯛꯄꯗ ꯌꯥꯝ ꯅꯨꯡꯉꯥꯏꯕ ꯍꯥꯏ ꯀꯔꯤ ꯍꯥꯏꯅꯤ ꯃꯐꯝ ꯃꯐꯝꯗꯨꯒꯤ ꯑꯐꯪ ꯑꯐꯣꯡꯕ ꯆꯤꯟꯖꯥꯛꯒ ꯆꯥꯔꯒ ꯑꯪ ꯌꯥꯅ ꯌꯥꯅꯕ ꯆꯠꯈꯤꯕꯒꯤ ꯖꯔꯅꯤꯗꯣ ꯍꯥꯏꯕꯗꯤ ꯄꯨꯟꯁꯤꯗ ꯀꯥꯎꯔꯨꯗꯣꯏꯅꯦꯕ
ꯍꯣ ꯑꯗꯨ ꯑꯗꯨꯏ ꯖꯔꯅꯤꯗꯁꯨ ꯅꯨꯡꯉꯥꯏꯕꯅꯤ ꯄꯨꯟꯁꯤꯒꯤ ꯂꯥꯏꯐꯀꯤ ꯃꯈꯜ ꯑꯃꯅꯦꯕ
ꯎꯝ
ꯈꯪꯒꯤꯗꯣꯏ ꯄꯨꯟꯁꯤꯁꯦ ꯆꯥꯡꯌꯦ ꯉꯥꯛꯇ ꯉꯥꯏꯔꯦꯗ
ꯃꯥꯅꯤ ꯃꯥꯅꯤ ꯑꯗꯨ ꯑꯁ ꯃꯈꯥꯗ ꯆꯠꯄꯒꯤ ꯆꯥꯕ ꯊꯛꯄ ꯌꯥꯗꯕꯒꯤ ꯃꯇꯥꯡ ꯑꯃꯁꯨ ꯌꯥꯎꯏꯤꯅꯦ ꯑꯁꯃꯊꯥ ꯁꯥꯕꯁꯤ ꯁꯤ ꯆꯥꯕ ꯊꯛꯄ ꯌꯥꯗ ꯑꯗꯒꯤ ꯍꯥꯏꯗꯤ ꯑꯩꯈꯣꯏꯅ ꯑꯥꯗꯒꯤ ꯆꯥꯔꯛꯄꯗ ꯆꯥꯟꯅꯗꯕ ꯍꯥꯏꯇꯥꯔꯦꯀꯣ
ꯑꯣ ꯑꯗꯨꯕꯨꯗꯤ ꯆꯨꯝꯃꯦ ꯍꯣꯏ ꯂꯝ ꯂꯝꯗꯨꯒꯤ ꯆꯅꯗꯕ ꯍꯥꯏ ꯄꯃꯤ
ꯑꯩꯈꯣꯏꯒꯤ ꯆꯤꯟꯖꯥꯛꯀ ꯃꯤꯌꯥꯝꯒꯤ ꯆꯤꯟꯖꯥꯛꯀꯗꯤ ꯈꯤꯇꯪ ꯃꯥꯟꯅꯗ꯭ꯔꯦꯗꯅ ꯍꯥꯏꯗꯤ ꯃꯣꯏꯒꯤ ꯅꯪ ꯑꯃꯔꯣꯝꯗ ꯑꯁꯤꯟꯕ
ꯎꯝ ꯍꯣꯏ ꯆꯥꯕꯅꯦ ꯑꯗꯨꯝ ꯃꯌꯥꯡꯗꯤ ꯃꯣꯔꯁꯤꯦ ꯑꯁꯤꯤꯟꯕ ꯑꯊꯨꯝꯕ ꯈꯔ ꯄꯥꯝꯖꯩ ꯃꯣꯏꯗꯤ ꯀꯃꯥꯏꯅꯧꯅꯣꯪꯗꯦ
ꯊꯣꯡꯉꯗꯤ ꯈꯥꯃꯤꯟꯅꯁꯤꯟꯕꯤꯁꯦ ꯇꯣꯃꯥ ꯇꯧ ꯀꯒꯥꯏꯅꯕꯗꯣ
ꯍꯣꯏ ꯍꯣꯏ
ꯑꯗꯨꯝꯅ ꯁꯣꯏꯗꯕꯤꯗ ꯃꯣꯏꯗꯤ ꯆꯥꯏꯔꯦꯕ ꯑꯁ ꯑꯩꯈꯣꯏꯅ ꯑꯃꯨꯛ ꯑꯗꯨꯝꯕꯁꯦ ꯑꯁꯤꯟ ꯃꯔꯥꯁꯦ ꯀꯥꯏꯅ ꯆꯥꯗꯅꯤꯅ ꯍꯉꯖꯗꯕꯗꯣ ꯑꯁ ꯀꯩꯅꯣ ꯆꯠꯀꯥꯟꯗꯗꯤ ꯌꯥꯝ ꯋꯥꯈꯤꯌꯦ ꯅꯍꯥꯟꯋꯥꯏ ꯁꯦꯅꯥꯏ ꯆꯠꯀꯥꯟꯗꯗꯤꯀꯣ ꯆꯦꯡꯅꯥꯏꯗ ꯑꯩꯈꯣꯏꯒꯤ ꯁꯨꯝ ꯏꯃꯥꯟꯅꯕꯩꯅ ꯆꯠꯂꯨꯁꯦ ꯊꯕꯛ ꯑꯃ ꯂꯩ ꯈꯣꯠꯂꯤ ꯑꯩꯈꯣꯏ ꯇ꯭ꯔꯥꯏ ꯇꯧꯔꯨꯁꯦ ꯑꯣꯏꯔꯗꯤ ꯑꯗꯨꯝ ꯅꯨꯡꯉꯥꯏꯇ꯭ꯅꯤꯅ ꯍꯥꯏꯔ ꯆꯠꯦ
ꯎꯝ
ꯃꯣꯏꯒꯤꯗꯤ ꯑꯁꯤꯟ ꯕ ꯑꯩꯗꯤ ꯑꯁꯤꯟꯕ ꯍꯥꯏꯗꯤ ꯃꯣꯏꯗꯤ ꯏꯟꯖꯥꯡ ꯑꯝꯇꯪ ꯃꯪꯒꯤ ꯃꯍꯤꯒꯥꯁꯦ
ꯍꯣꯏ
ꯍꯥ ꯃꯤꯅꯤ
ꯍꯣꯏ ꯑꯗꯨꯅꯦ ꯑꯁ ꯀꯃꯥꯏꯅ ꯇꯧꯔꯤꯅꯣ ꯈꯪꯗꯦ ꯃꯣꯏ ꯆꯥꯛ ꯏꯟꯔꯥꯡ ꯑꯩꯈꯣꯏꯒꯈꯣꯏꯅ ꯑꯃꯨꯛ ꯆꯥꯕ ꯁꯨꯡꯛꯅ ꯍꯦꯟꯅꯗꯕ ꯃꯣꯏꯥꯛ ꯏꯟꯔꯥꯡꯁꯦ ꯃꯣꯏꯅꯥ ꯑꯃ ꯀꯃꯥꯏꯅ ꯇꯧꯔꯤꯅꯣ ꯑꯩꯈꯣꯏꯅ ꯃꯤ ꯂꯝ ꯂꯝꯗꯨꯒꯤ ꯀꯩꯅꯣ ꯇꯧꯔꯦꯗ ꯃꯈꯥ ꯍꯥꯏꯗꯤ ꯃꯣꯏ ꯃꯣꯏ ꯆꯤꯟꯖꯥꯛꯇꯨ ꯇꯣꯉꯥꯟ ꯇꯣꯉꯥꯟꯕꯅꯤꯅ ꯂꯝ ꯈꯦꯅꯔꯛꯄꯅꯤꯒ ꯆꯤꯟꯖꯥꯡ ꯅꯨꯡꯗꯨꯁꯨ ꯑꯃꯨꯛ ꯈꯦꯠꯅꯔꯛꯄ ꯁꯨꯃꯥꯏꯅ ꯇꯧꯔꯛꯄꯣ ꯑꯗꯨꯒꯤꯅꯦ ꯎ
ꯑꯗꯨꯅꯤꯅꯦ ꯌꯥꯝꯅ ꯀꯩꯅꯣ ꯇꯧꯋꯦ ꯑꯗꯣ ꯃꯅꯤꯄꯨꯔꯒꯤ ꯐꯖꯕꯁꯨ ꯂꯣꯛꯇꯥꯛ ꯄꯥꯠꯀꯨꯝꯕꯁꯦ
ꯍꯣꯏ
ꯍꯥꯏꯗꯤ ꯂꯣꯛꯇꯥꯛ ꯄꯥꯠꯁꯦ ꯃꯤꯅꯤ ꯍꯥꯏꯅ ꯀꯥꯟꯗ ꯌꯥꯝ ꯐꯖꯩ ꯑꯩꯅ ꯁꯨꯝ ꯋꯥꯔꯤ ꯇꯥꯕꯅꯦꯕꯀꯣ
ꯍꯣꯏ ꯍꯣꯏ
ꯏꯝꯐꯥꯜꯗꯒꯤ ꯀꯤꯂꯣꯃꯤꯇꯔ ꯀꯨꯟꯊ꯭ꯔꯥ ꯀꯨꯟꯊ꯭ꯔꯥ ꯃꯉꯥꯃꯨꯛ ꯆꯠꯂ ꯂꯩꯌꯦꯅ ꯍꯥꯏꯌꯦꯕ
ꯑꯣ
ꯁꯤꯗꯥꯥ ꯀꯔ ꯇꯧ ꯥꯏ ꯇꯔꯦ ꯂꯧꯧꯇꯥꯛ ꯄꯥꯁꯦ ꯎ ꯐ꯭ꯔꯦꯁ ꯊꯦꯡꯅꯗꯣꯏꯗꯤ ꯂꯝ ꯑꯃꯒꯤ ꯂꯝ ꯑꯃꯒꯤ ꯀꯩꯅꯣ ꯂꯩꯀꯅꯦ ꯄꯥꯛ ꯂꯩꯒꯔ ꯏꯁꯤ ꯂꯒꯠ ꯊꯛꯄ ꯌꯥꯗꯦꯗꯅ ꯍꯥꯏꯗꯤ ꯊꯣꯃꯤꯃꯤ ꯆ ꯈꯣꯄ ꯂꯩꯗꯅ ꯂꯝ ꯃ ꯇꯩꯒꯤꯗꯦ
ꯂꯩ ꯂꯩ
ꯑꯩꯈꯣꯏꯒꯤꯅ ꯑꯃꯨꯛ ꯂꯣꯛꯇꯥꯛ ꯄꯥꯠꯁꯤꯅ ꯑꯃꯨꯛ ꯊꯛꯄꯗ ꯆꯥꯕ ꯁꯦꯟꯅꯕ ꯂꯣꯏ ꯌꯥꯕ ꯍꯥꯏꯇꯥꯔꯦ
ꯍꯣꯏ ꯑꯗꯨ ꯑꯁ ꯈꯪꯗꯦꯗ ꯅꯨꯡꯗꯤ ꯅꯨꯡꯉꯥꯏ ꯂꯣꯛꯇꯥꯛ ꯄꯥꯠꯀꯤ ꯍꯥꯏꯗꯤ ꯕꯥꯏꯞꯁꯤꯁꯨ ꯀꯩꯅꯣ ꯍꯥꯏꯀꯥꯟꯗ ꯑꯩꯈꯣꯏ ꯋꯥꯔꯜꯗ ꯊꯤꯔꯨꯀꯥꯟꯗ ꯑꯩꯈꯣꯏ ꯁꯨꯃꯥꯏꯅ ꯇꯧꯕꯁꯤ ꯀꯥ ꯍꯦꯟꯅ ꯂꯩꯇꯦꯕ
ꯑ ꯑꯗꯣ
ꯂꯩꯗꯤ ꯂꯩ ꯑꯗꯨ ꯑꯣꯏꯔꯁꯨ ꯁꯨꯝ ꯗꯥꯏꯔꯦꯛ ꯑꯣꯏꯅ ꯀꯩꯅꯣ ꯇꯧꯔꯛꯄ ꯃꯇꯝꯗ ꯑꯩꯈꯣꯏꯅ ꯑꯃꯨꯛ ꯏꯇꯣꯞꯇꯣꯞꯄ ꯅꯨꯡꯉꯥꯏꯖꯕ ꯑꯗꯨ ꯍꯥꯏꯇꯥꯔꯅꯦ
ꯑ ꯃꯖꯤꯀꯥꯟ ꯀꯩꯅ ꯆꯠꯅꯔꯕ ꯍꯥꯏꯗꯤ ꯍꯧꯖꯤꯛ ꯆꯠꯅꯔꯛꯏꯕ ꯃ ꯃꯇꯥꯡꯪ ꯀꯩꯗ ꯁꯅꯉꯦꯛꯦꯒ ꯗ ꯎꯝ ꯃꯣꯏꯒꯤ ꯂꯣꯛꯇꯥꯛ ꯄꯥꯠꯀꯤ ꯃꯌꯥꯏꯁꯤꯗ ꯐꯨꯝꯗꯤ ꯃꯊꯛꯁꯤꯗꯀꯣ ꯍꯨꯝꯗꯤ ꯗꯕꯨ ꯏꯁꯤꯡꯗ ꯇꯥꯎꯔꯒ ꯂꯩꯕ ꯅꯥꯄꯤꯒꯤ ꯃꯊꯛꯅꯦꯕ ꯍꯥꯏꯗꯤ ꯑ ꯈꯤꯇ ꯀꯩꯅꯣ ꯇꯧꯕ ꯍꯥꯏꯇꯥꯔꯦ ꯎꯝ ꯁꯪ ꯃꯆꯥ ꯃꯆꯥꯒ ꯁꯥꯗꯅ ꯌꯥꯝꯂꯤ ꯏꯕ
ꯍꯣꯏ ꯂꯩꯕꯨꯗꯤ ꯂꯣꯏ ꯑꯁ ꯈꯪꯗꯦꯗ ꯂꯣꯛꯇꯥꯛ ꯄꯥ ꯂꯩꯕꯁꯦ ꯑꯩꯈꯣꯏꯁꯨ ꯆꯥꯎꯈꯠꯆꯅꯤꯡꯉꯥꯏꯅꯤ
ꯑ
ꯃꯅꯤꯄꯨꯔ ꯃꯆꯥ ꯑꯃ ꯑꯣꯏꯔꯨꯕ ꯑꯇꯣꯞꯄ ꯀ ꯅ ꯌꯦꯡꯕ ꯈꯣꯠꯄ ꯂꯥꯛꯀꯥꯟꯗ ꯆꯥꯊꯣꯛꯆꯅꯤꯡꯉꯥꯏꯅꯤ ꯑꯩꯈꯣꯏꯁꯨ
ꯎꯝ ꯂꯣꯛꯇꯥꯛ ꯀꯩꯅꯣ ꯇꯧꯕ ꯍꯥꯏꯇꯥꯔꯦ ꯑ ꯂꯣꯛꯇꯥꯛ ꯄꯥꯠꯇ ꯃꯤ ꯈꯨꯡꯥ ꯈꯪꯈꯖꯅ ꯊꯥꯡꯒ ꯀꯔꯥ ꯀꯅ ꯇꯥꯏꯗꯅ
ꯊ ꯀ ꯎꯝ
ꯃꯣꯏꯒꯤ ꯄꯨꯟꯁꯤꯁꯤꯅ ꯀꯃꯥꯏꯅ ꯇꯧꯒꯦ ꯍꯥꯏ ꯀꯥꯟꯗ ꯂꯣꯛꯇꯥꯛ ꯄꯥꯠꯇꯒꯤ ꯉꯥꯁꯦ ꯐꯥꯔꯒ ꯕꯖꯥꯔꯗ ꯄꯨꯈꯠꯂꯒ ꯌꯣꯉꯒ ꯁꯤꯅ ꯃꯣꯏꯒꯤ ꯄꯨꯟꯁꯤꯒꯤ ꯍꯤꯡꯅꯕ ꯑꯣꯏ ꯍꯥꯏꯌꯦ
ꯑꯣ ꯃꯥ ꯑꯗꯨ ꯆꯨꯝꯗꯤ ꯆꯨꯝꯃꯦꯕ ꯑꯗꯨ ꯑꯗꯨ ꯍꯧꯖꯤꯛꯀꯥꯟꯁꯤꯗꯤ ꯍꯥꯏꯗꯤ ꯑꯗꯨꯝ ꯃꯣꯏꯁꯨ ꯑꯗꯨꯝ ꯍꯤꯡ ꯑꯃꯉꯥꯏ ꯑꯃ ꯇꯧꯔꯤꯕ ꯍꯥꯏꯗꯤ ꯃꯣꯏꯅ ꯍꯜꯋꯥꯏꯕꯨꯗꯤ ꯑꯗꯨꯃꯥꯏꯅ ꯇꯧꯔꯃꯤ ꯍꯧꯖꯤꯛꯁꯨ ꯇꯧꯕꯗꯤ ꯇꯧꯏꯦ ꯑꯗꯨ ꯑꯣꯏꯔꯁꯨ ꯌꯥꯝꯅ ꯍꯛꯆꯤꯟꯅꯗꯤ ꯇꯧꯗꯤ ꯇꯧꯅꯗ꯭ꯔꯦꯗ ꯍꯧꯖꯤꯛꯇꯣ ꯑꯃꯨꯛ ꯍꯥꯏꯥꯏꯗꯤ ꯃꯣꯇ꯭ꯔꯣ ꯕꯨꯠ ꯅꯨꯡ ꯂꯩꯔꯕꯝꯅꯤꯅ ꯉꯥꯗ ꯅꯠꯇꯕꯤ ꯑꯇꯣꯞꯄꯁꯨ ꯃꯣꯏ ꯃꯣꯏꯅ ꯍꯦꯟꯅ ꯄꯩꯁꯥ ꯌꯥꯝ ꯀꯩꯅꯣ ꯇꯧꯈ꯭ꯔꯦ ꯍꯥꯏꯗꯤ ꯁꯤꯡꯕꯗꯣ ꯃꯣꯏꯅ ꯀꯣꯝꯈꯅꯦꯦꯕ ꯃꯣꯏꯁꯨ ꯑꯗꯨꯝ
ꯎꯝ ꯂꯝ ꯀꯣꯏꯕ ꯂꯥꯛꯄꯉꯩꯗꯒ ꯍꯥꯏꯗꯤ ꯍꯤꯒ ꯇꯣꯡꯍꯜꯂꯒ ꯂꯧꯗꯕꯗꯨ ꯀꯥꯟꯗꯤ ꯃꯣꯆꯔꯕꯨ ꯉꯥꯛꯇꯣꯏꯅ ꯑꯃꯨꯛ ꯇꯧꯔꯦꯕ
ꯍꯣꯏ ꯍꯣꯏ ꯑꯗꯨꯃꯥꯏꯅ ꯑꯣꯏꯅ ꯇꯧꯔꯕꯃꯤꯅ ꯌꯥꯝ ꯀꯣꯝꯃꯦꯕ ꯃꯣꯏꯁꯨ ꯑꯗꯨꯝ ꯍꯥꯏꯗꯤ ꯌꯥꯝ ꯅꯨꯡꯉꯥꯏꯅꯤ ꯄꯨꯟꯁꯤꯗꯣ ꯈꯦꯅꯖꯔꯁꯨ ꯌꯥꯝ ꯅꯨꯡꯉꯥꯏꯅ ꯁꯤꯝꯄꯜ ꯂꯥꯏꯐꯇ ꯍꯤꯡꯈꯔꯦ ꯃꯣꯏꯁꯦ
ꯍꯣꯏ ꯚꯥꯏ ꯑꯗꯨ ꯀꯩꯅꯣ ꯇꯧꯔꯣ ꯑꯩꯗ ꯊꯕꯛꯇ ꯆꯠꯊꯣꯛꯈꯤꯌꯦ ꯃꯊꯪ ꯇꯥꯀ ꯅꯉꯣꯟꯗ ꯐꯣꯟ ꯇꯧꯛꯑꯒꯦ
ꯍꯣꯏ ꯍꯣꯏ ꯍꯣꯏ ꯀꯣꯛ ꯇꯧꯕꯤꯌꯨ ꯑꯥ ꯍꯣꯏ ꯍꯣꯏ ꯚꯥꯏ ꯎꯝ